ꯍꯜꯂꯣ ꯑ ꯇꯥꯔꯕꯣ ꯏꯅꯝꯃꯥ
ꯍꯜꯂꯣ ꯑꯣ ꯍꯣ ꯍꯣ ꯇꯥꯔꯦ ꯇꯥꯔꯦ
ꯎꯝ
ꯑꯥ
ꯍꯧꯖꯤꯛꯁꯤꯕꯨ ꯀꯃꯥꯏ ꯀꯃꯥꯏ ꯇꯧꯔꯒ ꯃꯇꯝ ꯂꯦꯜꯂꯤꯒꯦ
ꯃꯇꯝ ꯂꯦꯟꯕꯁꯦ ꯍꯣꯏ ꯑꯉꯥꯡ ꯆꯠꯊꯣꯛꯈ꯭ꯔꯤꯉꯩꯒꯤ ꯁ꯭ꯀꯨꯜ ꯆꯠꯈ꯭ꯔꯤꯉꯩ ꯉꯥꯍꯥꯛꯇꯤ ꯁꯪꯉꯦ
ꯎꯝ
ꯃꯣꯏ ꯂꯥꯛꯑꯝꯗꯥꯏ ꯌꯧꯔꯒꯗꯤ ꯑꯃꯨꯛ ꯒꯔ ꯒꯔ ꯇꯛꯁꯜꯂꯛꯑꯅꯤ ꯆꯠꯂꯝꯗꯥꯏꯒ ꯂꯥ-ꯍꯜꯂꯛꯄꯒꯤꯒ ꯁꯤꯗꯤ ꯈꯔ ꯆꯤꯟꯗꯣꯏꯅꯤ ꯑꯗꯨ ꯃꯣꯏ ꯀꯩꯅꯣ ꯆꯠꯈ꯭ꯔꯤꯉꯩꯒꯤ ꯃꯅꯨꯡꯖꯤꯗꯤ ꯈꯔ ꯄꯣꯊꯥꯏ ꯑꯗꯨꯒ ꯃꯣꯏ ꯍꯜꯂꯛꯄꯗꯒꯤꯗꯤ ꯑꯃꯨꯛ ꯇꯔꯥ ꯋꯥꯟꯕ ꯀꯩꯗꯧꯕ ꯑꯗꯒꯤ ꯇꯧꯔꯒ ꯂꯥꯏꯔꯤꯛ ꯂꯥꯏꯁꯨ ꯉꯥꯍꯥꯛ ꯇꯧꯍꯟꯅꯕ ꯑꯗꯒꯤ ꯍꯥꯟꯅ ꯉꯥꯍꯥꯛ ꯑꯃꯨꯛ ꯁꯥꯟꯅꯧꯔꯅꯤ ꯍꯟꯖꯜꯂꯛꯑꯅꯤ ꯏꯔꯨ ꯃꯥꯏꯊ ꯊꯣꯛꯇꯅ ꯑꯗꯒꯤ ꯆꯥꯛ ꯏꯁꯤꯡ ꯄꯤꯖꯔ ꯇꯨꯏꯁꯟ ꯑꯃꯨꯛ ꯊꯥꯅꯕ
ꯎꯝ
ꯑꯗꯣ ꯃꯔꯛ ꯇꯥꯏꯃꯤꯡꯖꯤꯗꯤ ꯈꯔ ꯑꯃꯨꯛ ꯁꯪꯕ ꯑꯌꯨꯛ ꯉꯟꯇꯥꯗꯒꯤ ꯄꯨꯡ ꯃꯔꯤꯗꯩꯩ ꯍꯧꯒꯠꯄꯖꯤꯅ ꯄꯨꯡ ꯃꯣꯏ ꯊꯥꯗꯣꯛꯈ꯭ꯔꯒ ꯇꯔꯦꯡꯈꯥꯏ ꯅꯤ ꯅꯤꯞ ꯅꯤꯄꯥꯥꯟ ꯁ꯭ꯋꯥꯏꯗꯒꯤ ꯈꯔ ꯁꯪꯕ ꯍꯧꯔꯛꯑꯅꯤ
ꯎꯝ
ꯑꯗꯩꯗꯤ ꯃꯣꯏ ꯆꯠꯇ꯭ꯔꯤꯕꯣꯛꯁꯤꯗꯤ ꯂꯤꯃꯤꯠꯇꯅꯤ ꯆꯠꯇꯧꯕ ꯊꯕꯛ ꯇꯧꯔꯤ ꯃꯌꯥꯝꯖꯦ ꯑꯗ ꯃꯣꯏ ꯆꯠ ꯃꯣꯏ ꯍꯜꯂꯛꯄꯗꯒꯤ ꯑꯃꯨꯛ ꯆꯤꯜꯂꯗꯧꯅꯤ ꯑꯅꯥ ꯑꯌꯦꯛ ꯌꯥꯎꯗꯦ ꯅꯣꯏꯗꯤꯌꯥ
ꯑꯅꯥ ꯑꯌꯦꯛꯀꯤ ꯊꯣꯏꯗꯣꯛꯄ ꯌꯥꯎꯗꯦ ꯑꯗꯣ ꯀꯩꯅꯣ ꯇꯧꯕ ꯃꯇꯝꯒꯤ ꯃꯇꯝꯒꯤ ꯆꯠꯅꯕꯤ ꯍꯥꯏꯗꯨꯏꯔꯥ ꯃꯇꯝꯒꯤ ꯂꯥꯏꯅꯥ ꯍꯥꯏꯗꯣꯏꯔꯥ ꯀꯩꯅꯣ ꯇꯧꯔꯦ ꯑꯥ ꯗꯥꯏꯕꯤꯇꯤꯁꯁꯦ ꯑꯗꯨꯝ ꯑꯍꯟꯒꯩꯖꯦ ꯑꯩꯈꯣꯏ ꯑꯉꯥꯡꯕꯨꯗꯤ ꯂꯩꯇꯕꯀꯣ ꯑꯩꯈꯣꯏꯃꯥꯍꯣꯏ ꯑꯩꯈꯣꯏꯕꯥꯍꯣꯏ ꯑꯗꯨꯝ ꯂꯩꯕ ꯑꯗꯒꯤ ꯆꯍꯤ ꯈꯔ ꯑꯍꯟ ꯑꯣꯏꯁꯜꯂꯛꯄꯒꯤ ꯇꯥꯡ ꯇꯥꯡ ꯆꯤꯛꯄ ꯄꯨꯠꯄ ꯁꯨꯃꯥꯏꯅ ꯈꯔ ꯂꯩ ꯑꯇꯣꯞꯄ ꯌꯥꯝ ꯂꯨꯕ ꯊꯣꯏꯗꯣꯛꯅ ꯀꯩꯅꯣ ꯇꯧꯕꯗꯤ ꯇꯧꯗꯦ
ꯎꯝ ꯍꯥꯏꯔꯑꯣ ꯅꯪ ꯍꯥꯏꯔꯤꯕ ꯂꯥꯏꯅꯥꯁꯤꯡꯁꯤꯗꯤ ꯑꯗꯨꯝ ꯃꯌꯥꯝꯒꯤ ꯑꯣꯏꯅ ꯈꯔ ꯀꯃꯟ ꯑꯣꯏꯕ ꯂꯥꯏꯅꯥ ꯑꯣꯏ ꯑꯣꯏꯅ ꯊꯣꯛꯑꯦ ꯍꯧꯖꯤꯛꯁꯦ ꯌꯨꯝꯗꯣꯡ ꯈꯨꯗꯤꯡꯒꯤ ꯑꯗꯨꯒꯨꯝꯕ ꯂꯩꯥꯏꯅꯥꯖꯤ ꯖꯦ ꯑꯗꯨꯝ ꯌꯥꯎꯗꯕ ꯂꯩꯇ꯭ꯔꯦ
ꯃꯥꯅꯦ ꯃꯥꯅꯦ
ꯌꯨꯝꯗꯣꯡ ꯈꯨꯗꯤꯡꯒꯤ ꯁꯤꯒꯤ ꯂꯥꯏꯅꯥꯖꯤꯗꯤ ꯑꯗꯨꯝ ꯂꯥꯏꯆꯠꯀꯨꯝꯕꯅꯤꯅꯦ
ꯎꯝ ꯂꯩ ꯂꯣꯛ ꯁꯝꯅ ꯂꯣꯛ ꯀꯨꯝꯕ ꯑꯣꯏꯅ ꯈꯟꯅꯔꯦ ꯍꯥꯏꯕꯗꯤ ꯌꯥꯝ ꯂꯨꯅ ꯈꯟꯗ꯭ꯔꯦꯕ ꯁꯨꯝ ꯀꯃꯟ ꯑꯣꯏꯅ ꯅꯥꯅꯔꯛꯑꯕꯅꯤꯅ
ꯃꯥꯅꯦ ꯃꯥꯅꯦ ꯎꯝ
ꯑꯗꯒꯤ ꯑꯗꯨ ꯍꯥ ꯑꯗꯨꯃꯛꯅ ꯀꯩꯅꯣꯁꯨ ꯇꯧꯗꯕ ꯐꯕ ꯌꯥꯝꯅ ꯀꯢꯌꯣ꯭ꯔ ꯑꯣꯏꯕꯁꯨ ꯉꯝꯗꯕꯀꯣ ꯍꯤꯗꯥꯛ ꯁꯦ ꯆꯥꯔꯁꯨ ꯀꯟꯇ꯭ꯔꯣꯜꯗ ꯑꯗꯨꯝ ꯊꯝꯕ
ꯑꯗꯨꯝ ꯂꯣꯏꯅꯔꯗꯧꯅꯦꯕ ꯁꯤꯗꯤ
ꯑꯥ ꯁꯨꯃꯥꯏꯅ ꯇꯧꯋꯦ
ꯂꯣꯏꯅ ꯂꯣꯏꯅꯅ
ꯎꯝ
ꯃꯌꯥꯝꯖꯦ ꯑꯍꯥꯟꯕꯗꯗꯤ ꯁꯤꯒꯤ ꯁꯨꯒꯔꯁꯦ ꯗꯥꯏꯕꯦꯇꯤꯁ ꯂꯩ ꯍꯥꯏꯔꯒ ꯌꯥꯝꯅ ꯀꯤꯟꯅꯔꯝꯃꯦꯀꯣ ꯍꯧꯖꯤꯛꯇꯤ ꯍꯥꯏꯗꯤ ꯂꯥꯏꯊꯣꯔꯛꯄ ꯑꯃꯒꯤ ꯃꯑꯣꯡꯗ ꯃꯥꯖꯨ ꯇꯧꯏ ꯃꯥꯖꯨ ꯇꯧꯏ ꯍꯥꯏꯕꯒꯤ
ꯎꯝ
ꯈꯟꯗ ꯂꯣꯏꯅ ꯂꯥꯏꯊꯣꯛꯅꯔꯦ ꯍꯥꯏꯕ ꯂꯥꯏꯅꯖꯦ ꯑꯔꯥꯏꯕꯗꯤ ꯃꯥꯜꯂꯒ ꯂꯨꯗꯤ ꯂꯨꯔꯤꯅꯦꯕ ꯍꯥꯏꯗꯤ ꯂꯥꯏꯅꯁꯦ ꯁꯤ ꯅꯥꯈ꯭ꯔꯒꯗꯤ ꯏꯁꯥ ꯃꯅꯨꯡ ꯕꯣꯗꯤ ꯄꯥꯔꯠꯁꯤꯡꯁꯤꯗ ꯂꯣꯏꯅ ꯑꯃꯁꯨ ꯑꯃꯁꯨ ꯂꯣꯏ ꯇꯁ ꯇꯧꯔꯛꯄ ꯍꯥꯏꯇꯥꯔꯦꯅꯦ ꯑꯗꯨꯗꯨꯅ ꯃꯊꯪ ꯃꯊꯪ ꯂꯣꯏꯅ ꯑꯧ ꯇꯧꯔꯛꯀꯗꯣꯏꯅꯤ ꯑꯗꫭ ꯂꯥꯏꯔꯨ ꯍꯥꯏꯇꯥꯔꯦꯀꯣ
ꯑꯥ
ꯈꯟꯅꯕꯗꯗꯤ ꯁꯨꯝ ꯃꯌꯥꯝꯖꯦ
ꯍ
ꯀꯩꯅꯣ ꯄꯦꯁꯦꯟꯖꯦ ꯌꯥꯝꯁꯤꯜꯂꯛꯑꯕꯅꯤꯅ ꯃꯤꯖꯤꯡꯖꯤꯅ ꯈꯔꯗꯤ ꯂꯥꯏꯊꯣꯛꯅꯔꯛꯑꯦꯕ ꯇꯔꯤꯁꯦ꯫
ꯂꯥꯏꯊꯣꯛꯅꯔꯛꯑꯦ ꯆꯤꯟꯖꯥꯛ ꯈꯔ ꯀꯛꯑꯒ ꯈꯣꯠꯂꯒꯅ
ꯍꯣꯏ ꯑꯗꯨꯃꯥꯏꯅ ꯑꯗꯨꯝ ꯀꯤꯌꯣꯔ ꯑꯣꯏꯕ ꯉꯝꯗꯕꯅꯤꯅ ꯑꯗꯨꯃꯥꯏꯅ ꯑꯗꯨꯝ ꯀꯟꯇ꯭ꯔꯣꯜꯗ ꯑꯗꯨꯝ ꯂꯩꯅ ꯇꯥꯔꯦꯅꯦ ꯅꯠꯇ꯭ꯔꯥ꯫
ꯃꯥꯅꯦ ꯆꯤꯟꯖꯥꯛ ꯀꯛꯄ ꯀꯥꯏꯅ ꯑꯗꯣ ꯑꯩꯈꯣꯏꯗꯤ ꯑꯁ ꯆꯤꯟꯖꯥꯛ ꯀ ꯀꯛꯄꯖꯦ ꯉꯝꯗꯧ ꯃꯥꯟꯗꯦ꯫
ꯇꯥꯔꯦ ꯅꯠꯇ꯭ꯔꯥ꯫
ꯃꯥꯅꯦ ꯃꯥꯅꯦ
ꯅꯥꯔꯛꯇꯅꯕ ꯅꯥꯒꯤꯕꯅ ꯅꯥꯒꯤꯕ ꯑꯣꯏꯔꯁꯨ
ꯎꯝ꯫
ꯅꯥꯗꯕ ꯑꯩꯈꯣꯏꯅ ꯅꯥꯔꯛꯇꯅꯕꯗꯣ ꯀꯩ ꯇꯧꯔꯒ ꯅꯥ ꯅꯔꫭꯏꯗꯒꯦꯗꯣ
ꯎꯝ
ꯆꯦꯛꯁꯤꯟ ꯇꯥꯔꯦ꯫
ꯑꯇꯩ ꯀꯩꯅꯣꯃꯣꯏꯗꯤ ꯀꯩ ꯑꯅꯥ ꯑꯌꯦꯛ ꯀꯩꯀꯩ ꯀꯃꯥꯏꯅ ꯇꯧꯔꯤ ꯌꯥꯎꯕ꯭ꯔꯥ
ꯑꯩꯈꯣꯏꯗꯤ ꯑꯅꯥꯕꯁꯦ ꯍꯣꯏ ꯑꯩꯈꯣꯏꯁꯨ ꯅꯣꯏ ꯍꯥꯏꯔꯤꯕꯁꯤꯡꯗꯣ ꯑꯗꯨꯝ ꯌꯥꯎꯗꯕ ꯅꯠꯇꯦ ꯑꯩꯈꯣꯏꯖꯨ ꯌꯥꯎꯔꯤꯅꯤ ꯑꯗꯨꯃꯥꯏꯅ ꯑꯗꯨꯝ꯫ ꯑꯩꯈꯣꯏꯖꯨ ꯑꯍꯟ ꯑꯗꯨꯃꯥꯏꯅ ꯇꯧꯕ ꯌꯥꯎꯔꯤ ꯑꯩꯈꯣꯏ ꯏꯃꯥ ꯍꯣꯏ ꯏꯅꯦꯝꯄꯣꯛ ꯍꯣꯏ ꯑꯗꯨꯃꯥꯏꯅ ꯇꯧꯋꯤ꯫ ꯑꯗꯨ ꯑꯗꯨꯁꯨ ꯍꯣꯏ ꯑꯍꯟ ꯂꯩꯥꯏꯅꯥꯅꯦ ꯈꯟꯗꯣꯛꯑꯒꯦ ꯃꯣꯏꯗꯤ
ꯎꯝ
ꯑꯍꯟꯅꯤꯅ ꯉꯍꯥꯛ ꯂꯩꯇꯦ ꯑꯗꯨꯝ ꯉꯥꯍꯥꯛ ꯑꯃꯨꯛ ꯐꯕ ꯉꯥꯍꯥꯛ ꯑꯃꯨꯛ ꯅꯨꯡꯉꯥꯏꯇꯕ ꯃꯁꯥꯗꯤ
ꯎꯝ
ꯑꯗꯨꯃꯥꯏꯅ ꯑꯗꯨꯝ ꯅꯣꯡ ꯅꯣꯡꯃ ꯑꯗꯨꯃꯥꯏ ꯍꯧꯈꯔꯦ
ꯎꯝ
ꯑꯗꯨꯃꯥꯏꯅ ꯍꯧꯒꯔꯦ ꯍꯧꯍꯜꯂꯦ ꯅꯝꯗꯅ
ꯑꯗꯨꯅꯤ ꯇꯧꯔꯤꯁꯦ
ꯑꯗꯨ ꯑꯗꯨꯇꯪ ꯇꯧꯔꯒ ꯁꯣꯜꯂꯒ ꯂꯩꯕ ꯑꯣꯏꯗꯤ ꯀꯩꯁꯨ ꯀꯥꯏꯗꯦꯗ ꯑꯩꯈꯣꯏ ꯅꯣꯔꯃꯦꯜꯒ ꯑꯗꯨꯝ ꯃꯥꯟꯅꯩꯅꯦꯕꯀꯣ ꯑꯗ ꯌꯥꯝ ꯍꯦꯟꯅ ꯑꯇꯣꯞꯄ ꯂꯩꯅꯥ ꯀꯩꯀꯩ ꯌꯥꯎꯕꯁꯦ ꯁꯤꯅꯤꯁꯦ ꯋꯥꯔꯤꯖꯦ ꯃꯤꯖꯤꯅ ꯀꯩꯅꯣ ꯇꯧꯔꯤꯖꯦ ꯅꯥꯕ ꯌꯦꯛꯄꯁꯦ ꯍꯦꯛ ꯌꯥꯎꯔꯛꯄꯗ ꯁꯦꯟ ꯊꯨꯝꯖꯦ ꯆꯠꯅꯕ ꯑꯗꯒꯤ ꯋꯥꯈꯜꯖꯤꯖꯨ ꯍꯦꯛ ꯋꯥꯈꯜꯖꯨ ꯌꯥꯝ ꯁꯣꯟꯊꯕ ꯃꯇꯝ ꯑꯣꯏ
ꯃꯥꯅꯦ ꯋꯥꯈꯟꯟꯗꯨꯁꯨ ꯄꯣꯊꯥꯗꯣꯏꯅꯦꯕ ꯑꯅꯥꯕ ꯌꯥꯎꯕ ꯍꯥꯏꯁꯦ
ꯎꯝ ꯃꯥꯅꯦ
ꯍꯦꯟꯗ ꯍꯦꯟꯖꯜꯂꯛꯑꯗꯤ ꯕ꯭ꯔꯦꯟꯗ ꯀꯩꯅꯣ ꯇꯧꯈ꯭ꯔꯤꯅꯦꯕ
ꯃꯥꯟꯅꯗꯦ ꯍꯧꯖꯤꯛꯀꯥꯟ ꯑꯅꯥꯕꯁꯤꯅ ꯃꯈꯜ ꯃꯈꯟꯅꯤꯗꫭ ꯅꯥꯅꯩꯖꯦ
ꯎꯝ
ꯑꯗ ꯁꯥꯊꯤ ꯁꯥꯊꯤꯅ ꯅꯥꯕꯒ ꯌꯥꯎꯔꯤꯅꯤ ꯁꯤ ꯕ꯭ꯔꯦꯟ ꯈꯥꯏꯕꯒ ꯌꯥꯎꯋꯤ ꯍꯥꯏꯌꯦ ꯑꯗꯣ ꯑꯩꯈꯣꯏꯗꯤ ꯑꯁ ꯀꯤꯖꯩꯗ ꯎꯗꯤ ꯎꯗ꯭ꯔꯤ
ꯎ
ꯑꯗꯣ ꯁꯥꯊꯤ ꯁꯥꯊꯤꯕ ꯂꯩꯅꯥ ꯊꯣꯛꯂꯛꯄꯩ ꯃꯇꯨꯡꯏꯟꯅ ꯂꯥꯏꯅꯥꯖꯤꯡꯖꯤ ꯀꯩꯅꯣ ꯇꯧꯔꯨꯕ ꯉꯝꯕ ꯈꯨꯠꯂꯥꯏꯁꯨ ꯑꯗꯨꯝ ꯄꯨꯊꯣꯔꯛꯏ
ꯍꯣꯏ ꯂꯥꯏꯌꯦꯡ ꯂꯥꯏꯌꯦꯡ ꯈꯨꯠꯂꯥꯏ ꯍꯥꯏꯇꯥꯔꯦꯅꯦ ꯃꯈꯜ ꯃꯈꯥ ꯀꯌꯥꯒꯤ ꯆꯥꯎꯈꯠꯂꯛꯄꯒꯤ ꯃꯇꯨꯡ ꯃꯇꯨꯡꯏꯟꯅ ꯄꯨꯊꯣꯛꯅꯔꯛꯏ ꯂꯝ ꯖꯦꯟ ꯇꯥꯟ ꯊꯥꯅꯗꯅ ꯍꯥ
ꯎꯝ
ꯑꯗꯩꯗ ꯀꯤꯌꯣꯔ ꯑꯣꯏꯕ ꯉꯝꯃꯦ ꯍꯥꯏꯕꯁꯦ ꯊꯣꯛꯅꯔꯛꯑꯒꯗꯤ ꯑꯅꯥꯕꯁꯦ ꯑꯝ ꯇ ꯂꯩꯍꯟꯗꯕ ꯉꯝꯃꯒꯗꯤ ꯅꯨꯡꯉꯥꯏꯗꯧꯅꯤ
ꯅꯨꯡꯉꯥꯏꯗꯧꯅꯤ ꯑꯗꯣ ꯎꯝ ꯉꯝꯃꯛꯈꯤꯅꯤ ꯉꯝꯃꯛꯈꯤꯅꯤ ꯍꯥꯏꯁꯦ ꯑꯗꯨꯝ ꯃꯇꯝꯒꯤ ꯃꯇꯨꯡ ꯏꯟꯅꯀꯣ ꯆꯞ ꯃꯥꯟꯅꯩꯗ ꯍꯥꯏꯗꯤ ꯊꯥꯏꯅ ꯌꯥꯝꯅ ꯁꯥꯊꯤꯌꯦ ꯂꯨꯏꯌꯦ ꯈꯜꯂꯝꯕ ꯂꯥꯏꯅꯥ ꯃꯌꯥꯝ ꯀꯣ ꯑꯗꯩ ꯃꯣꯏ ꯀꯔꯤ ꯗꯥꯏꯔꯤꯌꯥ ꯀꯣꯂꯦꯔꯥ ꯑꯗꯨ ꯑꯗꯥ ꯑꯗꯒꯤ ꯑꯦꯁꯇꯃꯛꯁꯨ ꯌꯥꯝ ꯀꯤꯅꯔꯝꯃꯤꯗꯅ ꯑꯗꯣ ꯍꯧꯖꯤꯛꯇꯤ ꯍꯤꯗꯥꯛꯇꯣ ꯊꯣꯛꯂꯛꯑꯦ ꯌꯥꯝꯀꯤꯌꫭꯔ ꯑꯣꯏꯗꯔꯁꯨ ꯑꯗꯨꯅ ꯀꯩꯁꯨ ꯂꯩꯇꯅ ꯂꯣꯛ ꯑꯃ ꯊꯨꯡꯕ ꯀꯩꯅꯣ ꯀꯣꯛ ꯑꯃ ꯆꯤꯛꯄ ꯑꯗꯨꯃꯥꯏꯅ ꯈꯟꯅꯔꯦꯕ ꯍꯥꯏꯗꯤ ꯌꯥꯝꯅ ꯀꯤꯅ ꯁꯣꯛꯅ ꯁꯝꯅ ꯌꯥꯗꯦ ꯀꯥꯏꯅ ꯌꯥꯝꯅ ꯇꯣꯟꯊꯅ ꯊꯝꯕꯗꯣ ꯑꯣꯏꯗ꯭ꯔꯝꯅꯤꯅ ꯑ ꯍꯦꯛ ꯃꯥꯏꯗꯤ ꯆꯥꯎꯈꯠꯂꯛꯄꯩ ꯃꯇꯨꯡ ꯏꯟꯅ ꯈꯨꯠꯂꯥꯏ ꯍꯤꯗꯥꯛ ꯅꯨꯡꯅꯥꯡ ꯀꯩꯅꯣ ꯇꯧꯔꯛꯄꯅꯤꯅꯀꯣ꯫
ꯂꯥꯏꯅꯥꯁꯤ ꯊꯣꯛꯂꯛꯑꯁꯨ ꯍꯧꯖꯤꯛ ꯁꯥꯊꯤꯔꯦ ꯍꯥꯏꯁꯦ ꯑꯃꯨꯛ ꯁꯨꯃꯥꯏꯅ ꯇꯧꯔꯛꯀꯗꯣꯏꯅꯦꯕ꯫ ꯑꯗꯨꯒ ꯂꯥꯏꯅꯥꯁꯦ ꯑꯅꯧ ꯑꯅꯧꯕ ꯊꯣꯛꯂꯛꯇꯣꯏꯅꯦꯕ ꯁꯝꯅ ꯍꯥꯏꯔꯕꯗ ꯀꯣꯔꯣꯅꯥ ꯚꯥꯏꯔꯁ ꯀꯥꯏꯟ ꯇꯧꯒ꯭ꯔꯤꯖꯦ ꯑꯍꯥꯟꯕꯗꯗꯤ ꯍꯦꯛꯇ ꯀꯤꯗꯅ ꯑꯥ ꯃꯌꯥꯝ ꯂꯥꯞꯅꯕꯗꯨꯐꯥꯎꯗ ꯀꯩꯅꯣ ꯇꯧꯈꯤꯗ꯭ꯔꯥ ꯁꯣꯔ ꯂꯧꯅꯈꯤꯗ꯭ꯔꯥ ꯑꯗꯨ ꯇꯧꯈꯤꯗ꯭ꯔꯥ ꯈꫭꯠ ꯈꯤꯗ꯭ꯔꯅ ꯄꯥꯈꯠꯅꯕꯗꯣ꯫
ꯍꯣꯏ ꯍꯣꯏ꯫
ꯍꯧꯖꯤꯛꯇꯤ ꯑꯃꯨꯛ ꯑꯦ꯫ ꯀꯣꯔꯣꯅꯥꯁꯤꯕꯨ ꯂꯣꯛ ꯊꯨꯡꯕꯗꯧꯅ ꯈꯟꯅꯔꯦ ꯑꯃꯨꯛ꯫
ꯁꯥꯊꯤ ꯁꯥꯊꯤꯕ ꯂꯥꯛꯑꯁꯨ ꯂꯣꯏꯅ ꯊꯦꯡꯅꯕ ꯇꯥꯕꯅꯤ ꯅꯠꯇ꯭ꯔꯥ꯫
ꯃꯥꯅꯦ-ꯃꯥꯅꯦ꯫
ꯃꯔꯥꯏꯕꯛ ꯐꯕ ꯃꯤꯅ ꯗꯥꯎ ꯌꯥꯕ ꯃꯤꯅ ꯐꯖꯍꯧꯔꯦ꯫
ꯎꯝ
ꯌꯥꯗꯕ ꯃꯤꯅ ꯃꯇꯨꯡ ꯏꯟꯕ ꯇꯥꯕꯅꯤ ꯂꯅꯥꯏ ꯃꯇꯨꯡ ꯏꯟꯅ ꯅꯠꯇ꯭ꯔꯥ꯫
ꯑꯗꯨꯝ ꯂꯥꯟꯕ꯫
ꯎꯝ꯫
ꯑꯗꯣ ꯍꯟꯗꯛ ꯀꯣꯔꯣꯅꯥ ꯅꯥꯕꯒ ꯇꯧꯈꯤꯕꯗꯨꯕꯨ ꯌꯥꯎꯍꯧꯕ꯭ꯔꯣ꯫
ꯑꯗꯨꯃꯛꯇꯤ ꯊꯦꯡꯅ ꯑꯈꯣꯏ ꯌꯥꯎꯍꯧꯗ꯭ꯔꯦ꯫ ꯑꯗꯨꯗꯒꯤ ꯊꯥꯞꯇꯣꯛꯍꯧꯔꯦ꯫ ꯀꯣꯔꯣꯅꯥꯗꯣ ꯌꯥꯝꯅꯗꯤ ꯀꯤꯈꯤꯀꯣ꯫
ꯀꯤꯅꯒꯤ ꯑꫭꯏꯁ ꯑꯥ ꯍꯥꯏ ꯁꯝꯅ ꯍꯥꯏꯔꯕꯗ ꯂꯩ ꯀꯥꯏꯗ ꯃꯤ ꯑꯃꯇꯪ ꯅꯥꯔꯛꯄꯒꯤ ꯇꯥꯏꯃꯤꯡꯗꯣ ꯑꯁ꯫ ꯀꯤꯗꯅ ꯅꯨꯡꯉꯥꯏꯅꯗꯗꯅ ꯄꯥꯈꯠꯇꯅꯀꯣ꯫ ꯁ ꯃꯄꯥꯟ ꯊꯣꯛꯅꯗꯗꯅ꯫ ꯑ ꯑꯗꯨꯗꯩꯗꯤ ꯃꯔꯤ-ꯃꯔꯤ ꯌꯨꯝꯊꯣꯡ ꯈꯨꯗꯤꯡꯅ ꯂꯥꯁ ꯂꯛꯄꯗꯩꯗꯤ ꯀꯩꯝ ꯈꯟꯗ꯭ꯔꯦ ꯀꯩꯅꯣꯕꯨ ꯇꯧꯋꯦ꯫ ꯀꯣꯔꯣꯅꯥ ꯍꯅꯥꯏ ꯍꯥꯏꯕ ꯋꯥꯅꯤ ꯀ꯭ꯋꯥꯔꯦꯟꯇꯥꯏꯟ ꯁꯦꯟꯇꯔꯒ ꯆꯠꯂꯒꯀꯣ ꯍꯣꯏ ꯃꯁ ꯁꯥꯁꯨ ꯌꯥꯝꯅ ꯁꯥꯊꯤꯅ ꯁꯣꯛꯈꯤꯕ ꯈꯔꯅ ꯁꯣꯛꯑꯒ ꯇꯥꯔ ꯂꯩꯕ ꯌꯥꯎꯕ ꯌꯥꯎꯋꯦꯀꯣ ꯑꯗ ꯑꯌꯥꯝꯕꯅꯗꯤ ꯑꯗꯨꯝ ꯄꯩꯁꯥꯗꯣ ꯗꯤꯛ-ꯗꯤꯛ ꯂꯥꯎꯔꯒꯀꯣ ꯑꯗꯨꯝ ꯔꯤꯜꯁ ꯀ ꯅꯝꯗꯅ ꯑꯗꯨꯝ ꯂꯩꯕꯁꯨ ꯌꯥꯎꯋꯦ ꯖꯒꯣꯏꯒ ꯁꯥꯔꯒꯀꯣ ꯐꯣꯟꯗꯒꯤ ꯇꯧꯔꯒ꯫
ꯎꯝ ꯑꯗꯨꯅ ꯀꯌꯥ ꯈꯔ ꯁꯥꯊꯤꯗꯕ ꯍꯥꯏꯇꯥꯔꯦꯅꯦ꯫ ꯑꯗꯨ ꯑꯣꯏꯕꯒꯤ ꯋꯥꯈꯟꯗꯣ ꯀꯩꯅꯣ ꯇꯧꯕ ꯉꯝꯃꯤꯅꯦꯕ ꯑꯗꯣ ꯅꯨꯡꯉꯥꯏꯊꯣꯛꯄ꯫
ꯃꯥꯅꯦ-ꯃꯥꯅꯦ ꯑꯗꯩ ꯃꯨꯛ ꯃꯣꯏꯗꯨ ꯁꯨꯝꯃ ꯇꯣꯝꯗꯅꯤ ꯍꯥꯏꯔꯗꯤ ꯑꯃꯨꯛ ꯋꯥꯈꯟꯗ ꯇꯣꯟꯙꯔ ꯀꯤꯗꯧꯕ ꯑꯗꯨꯝ ꯃꯌꯥꯝ ꯌꯥꯝ ꯃꯃꯥꯟꯅꯕꯤ ꯃ ꯄꯨꯂꯞ ꯄꯨꯟꯁꯤꯜꯂꯒ ꯅꯥꯔꯛꯑꯕꯅꯤꯅ ꯄꯨꯂꯞꯁꯨ ꯂꯩꯃꯤꯟꯅꯔꯦ ꯀꯩꯝ ꯈꯜꯂꯛ
ꯍꯣꯏ ꯍꯣꯏ ꯍꯣꯏ꯫ ꯑꯗꯨꯃꯛꯇꯤ ꯑꯩꯈꯣꯏ ꯊꯦꯡꯅꯍꯧꯗ꯭ꯔꯦ ꯑꯗꯨꯗꯒꯤꯗꯤ ꯀꯟ ꯀꯟꯊꯣꯛꯍꯧꯔꯦ꯫ ꯑꯗꯨꯃꯛꯄꯨ ꯃꯇꯨꯡꯗꯁꯨ ꯊꯣꯛꯄꯤꯗꯕ꯫
ꯃꯥꯅꯤ
ꯁꯤꯡꯁꯦ ꯂꯣꯏꯅ ꯗꯤꯄ꯭ꯔꯦꯁꯟ ꯅꯥꯔ ꯁꯤꯅꯤ ꯍꯥꯏꯗꯤ ꯇꯦꯟꯁꯟꯖꯦ ꯑꯗꯨꯝ ꯇ꯭ꯋꯦꯟꯇꯤ ꯐꯣꯔ ꯑꯥꯋꯥꯔ ꯂꯩꯔꯦ ꯍꯥꯏꯕ
ꯃꯥꯅꯤ ꯑꯃꯔꯣꯝꯗ ꯃꯣꯏ ꯑꯗꯥꯏꯅ ꯄꯨꯜꯂꯞ ꯂꯩꯃꯤꯟꯅꯒꯤꯕꯅ ꯐꯕ ꯁꯥꯏꯅ ꯇꯣꯉꯥꯟꯅ ꯅꯥꯕ ꯃꯤꯒ ꯅꯥ ꯗꯕ ꯃꯤꯒ ꯂꯩꯕꯖꯤꯅ ꯑꯃꯨꯛ ꯈꯤꯇꯪ ꯑꯦ ꯁꯣꯛꯅꯔꯨꯅꯨ ꯃꯥꯛꯁ ꯎꯞꯄꯨ ꯁꯦꯅꯤꯇꯥꯏꯖꯔ ꯇꯧꯑꯣꯅ ꯄꯨꯔꯥ ꯏꯟꯊꯣꯛꯄꯩ ꯇꯥꯏꯞꯇ ꯑꯃꯨꯛꯁꯨ ꯍꯦꯛ ꯊꯝꯕꯤꯕꯗꯣ ꯑꯗ ꯑꯗꯣ ꯃꯣꯏ ꯀ꯭ꯋꯥꯔꯦꯟꯇꯥꯏꯟ ꯁꯦꯟꯇꯔ ꯀꯥꯏꯅ ꯊꯝꯃꯛꯄ ꯑꯗꯨꯅꯗꯤ ꯐꯗꯤ ꯐꯩꯌꯦ
ꯈꯪꯗꯦꯗ ꯆꯥꯎꯈꯠꯄꯩ ꯃꯇꯨꯡ ꯏꯟꯅ ꯂꯥꯏꯅꯥꯁꯤꯁꯨ ꯖꯥꯠ ꯖꯥꯠ ꯌꯥꯝ ꯊꯣꯛꯂꯛꯑꯦ
ꯎꯝ
ꯃꯊꯪꯗ ꯑꯃꯨꯛ ꯀꯔꯤ ꯊꯣꯛꯂꯛꯄ ꯍꯥꯏꯅ ꯈꯜꯂꯦ
ꯃꯥꯟꯅꯤ
ꯂꯩꯥꯅꯥꯁꯤꯡꯁꯤꯅ
ꯎꯝ
ꯑꯩꯈꯣꯏꯁꯦ ꯂꯩꯐꯝ ꯆꯥꯐꯝ ꯍꯦꯛ ꯈꯪꯍꯟꯗꯦ ꯂꯥꯟꯗꯥꯗꯅ ꯅꯠꯇ꯭ꯔꯥ
ꯃꯥꯅꯤ ꯃꯥꯅꯤ
ꯐꯔꯦ ꯐꯔꯦ ꯃꯔꯛ ꯃꯔꯛꯇ ꯍꯦꯛ ꯄꯥꯎ ꯐꯥꯎꯅꯁꯤ
ꯑꯥ ꯍꯣꯏ ꯍꯣꯏ ꯎꯝ ꯑꯥ ꯍꯣꯏ ꯍꯣꯏ
ꯍꯧꯖꯤꯛꯇꯤ ꯑꯉꯥꯡ ꯍꯜꯂꯛꯅꯕꯒꯤ ꯃꯇꯝꯁꯦ ꯑꯃꯨꯛ ꯀꯩꯅꯣ ꯇꯧꯔꯛꯀꯗꯧꯔꯕꯅꯤ ꯆꯦꯟꯖꯜꯂꯛꯀꯗꯣꯔꯕ ꯑꯗꯨꯅ ꯃꯔꯛ ꯃꯔꯛꯇ ꯄꯥꯎ ꯑꯗꯨꯝ ꯐꯥꯎꯅꯁꯤ ꯎꯝ ꯊꯝꯃꯦ ꯊꯝꯃꯦ